ꯇꯥꯔꯕ
ꯇꯥꯏ
ꯑꯣ ꯍꯣꯏꯧꯕ ꯂꯕꯣ
ꯍꯧꯒꯠꯂꯦ
ꯎꯝ ꯑꯩꯗꯣ ꯑꯃꯨꯛ ꯏꯟꯁꯥꯡ ꯊꯣꯡꯉꯝꯕ ꯏꯟꯖꯥꯡꯗꯣ ꯑꯃꯨꯛ ꯃꯈꯨꯝ ꯍꯥꯡꯗꯣꯛꯑꯒ ꯀꯥꯝꯊꯣꯛꯍꯜꯂꯒ ꯁꯧꯍꯜꯂꯝꯕꯅꯤꯅ ꯊꯥꯗꯣꯛꯄ ꯌꯥꯔꯛꯇ꯭ꯔꯕ ꯃꯛ ꯀꯥꯡꯉꯧꯁꯨ ꯑꯃꯨꯛ ꯀꯥꯏꯗꯀꯩ ꯇꯧꯔꯝꯕ ꯀꯥꯡꯉꯧ ꯉꯥꯎꯔꯝꯕ ꯐꯣꯟ ꯀꯥꯏ ꯌꯥꯗ꯭ꯔꯕ ꯂꯣꯏꯕ ꯂꯣꯏꯔꯦ ꯑꯩꯈꯩꯅ ꯑꯦꯟꯖꯥꯝ ꯆꯠꯀꯗꯕ ꯑꯗꯒꯤ ꯑꯩꯁꯨ ꯏꯝꯐꯥꯜ ꯆꯠꯀꯗꯧꯕ ꯑꯩꯣꯏ ꯑꯣꯏꯅ ꯄꯨꯡ ꯇꯔꯥꯃꯥꯊꯣꯏꯗ ꯌꯧꯅꯁꯦ ꯍꯥꯏꯅꯕꯒꯤ ꯆꯥꯛ ꯆꯥꯊꯣꯛꯑꯒ ꯆꯠꯈ꯭ꯔꯒꯦꯅ ꯇꯧꯕꯒꯤ ꯊꯣꯡꯗꯣꯑꯕ ꯑꯗꯨꯅ ꯊꯣꯉꯦ ꯎꯝꯝ ꯊꯋꯥꯏꯗꯣ ꯃꯨ ꯃꯥꯡꯈꯤꯗꯣ ꯑꯗꯨꯄꯣꯉ ꯀꯥꯡꯁꯣꯏ ꯊꯣꯡꯉꯦ ꯑꯗꯒꯤ ꯈꯥꯃꯦꯟꯦ ꯀꯥꯔꯔꯣꯠꯅꯦ ꯑꯗꯒꯤ ꯆꯨꯖꯥꯛꯇꯨ ꯈꯔꯗꯪ ꯉꯥꯏ ꯂꯩꯔꯕ ꯌꯥꯝ ꯌꯥꯝꯃꯗꯤ ꯑꯃꯨꯛ ꯆꯨꯖꯥꯛꯇ ꯉꯁꯨ ꯍꯥꯎꯕꯅꯦꯕ ꯑꯀꯨꯞꯄꯤꯦ ꯇꯧꯔꯒ ꯑꯗꯨ ꯆꯨꯖꯥꯛ ꯍꯥꯞꯆꯤꯜꯂꯑꯦ ꯑꯗꯒꯤ ꯆꯥꯔꯣꯠꯅꯦ ꯈꯥꯃꯦꯟꯅꯦ ꯑꯗꯒꯤ ꯑꯉꯥꯡꯒꯤ ꯃꯥꯏꯔꯦꯟꯒꯤ ꯃꯔꯨ ꯈꯔ ꯂꯩꯕ ꯑꯗꯨꯅꯦ ꯑꯗꯣꯅꯦ ꯑꯃ ꯃꯣꯠꯇꯅꯦ ꯑ ꯀꯥꯡꯪꯕ ꯉ ꯅ
ꯑꯩꯈꯣꯏꯁꯦ ꯃꯥꯏꯔꯦꯟ ꯃꯀꯨ ꯂꯩꯕꯅ ꯑꯩ ꯉꯁꯤꯗꯤ ꯃꯥꯏꯔꯦꯟ ꯑꯝꯇꯪ ꯉꯥꯜꯂꯒ ꯆꯥꯔꯒꯦ ꯃꯥꯏꯔꯦꯟ ꯃꯆꯦꯠ ꯑꯃ ꯈꯥꯛꯄꯅꯤꯅ ꯅꯠꯇꯦ ꯃꯥꯏꯔꯦꯟ ꯃꯀꯨꯝ ꯅꯠꯇꯦ ꯇꯕꯛꯑ ꯍꯥꯏꯅ ꯃꯥꯏꯔꯦꯟ ꯃꯥꯏꯔꯦꯟꯗꯨꯣ ꯂꯩꯌꯦꯕ ꯎꯝ
ꯇꯣꯉꯥꯜꯂꯦ ꯉꯁꯥꯏ ꯍꯣꯔ ꯇꯥꯒꯦꯅ
ꯑꯗꯨꯅꯦ ꯃꯥꯏꯒꯦꯟꯗꯣ ꯑꯝꯇ ꯑꯩꯁ ꯅꯥꯟ ꯅꯨꯃꯤꯠ ꯅꯤꯅꯤ ꯁꯨꯔꯦ ꯃꯥꯏꯒꯦꯟꯗꯣ ꯈꯣꯛꯇꯣꯛꯑ ꯊꯝꯕ ꯑꯗꯨꯗ ꯍꯣꯔꯦꯟ ꯅꯤꯡ ꯉꯥꯟꯉ ꯅꯤꯡꯁꯤꯡꯉꯤ
ꯎꯝ ꯑꯌꯨꯁꯦ ꯊꯕꯛꯁꯤꯗ ꯂꯥꯛꯄ ꯀꯣꯜꯂꯝꯟꯗꯕ ꯃꯇꯝꯁꯦ ꯑꯗꯨꯗꯒꯤ
ꯑꯩꯁꯨ ꯉꯁꯤ ꯑꯉꯥꯡ ꯁ꯭ꯀꯨꯜ ꯆꯠꯂꯔꯣꯏ ꯍꯥꯏꯕꯒꯤ ꯀꯣꯝꯊꯣꯛꯄꯅꯤꯗ ꯃꯈꯣꯡꯗꯣ ꯉꯔꯥꯡ ꯃꯣꯏ ꯈꯣꯡꯎꯞ ꯑꯍꯟꯕ ꯇꯣꯡꯉꯨꯕꯒꯤ ꯂꯣꯏꯃꯛ ꯍꯨꯕꯥꯠꯂꯦꯕ ꯈꯨꯅꯤꯡꯗꯣ ꯑꯗꯨꯗꯤ ꯈꯣꯡꯎꯞ ꯇꯣꯡ ꯌꯥꯔꯣꯏꯗꯧꯕ ꯑꯗꯨꯒꯤ ꯅꯠꯇ꯭ꯔꯗꯤ ꯉꯁꯥꯏꯅ ꯑꯩꯁꯨ ꯍꯥꯏꯅ ꯀꯩꯀꯥ ꯆꯠꯂꯝꯗꯥꯏꯒꯤ ꯀꯩꯀꯥ ꯆꯥꯅ ꯊꯛꯅꯕ ꯁꯦꯝꯕꯤꯔꯗꯕꯅꯤ
ꯑꯗꯨꯃꯥꯏꯅ ꯃꯥꯏꯦꯟ ꯀꯩ ꯀꯥꯡꯉꯧꯁꯦ ꯆꯨꯅ ꯆꯨꯅ ꯉꯧꯕ ꯆꯥꯅꯤꯡꯗꯦꯕ ꯈꯔ ꯀꯥꯍꯟꯗ꯭ꯔꯗꯤ ꯑꯣꯃ ꯊꯝꯕꯗꯣ ꯑꯣꯃꯥ ꯁꯝꯃꯅꯦꯕ ꯑꯗꯨꯝ ꯃꯨꯜꯂꯤꯦꯅ ꯑꯗꯨ ꯑꯗꯨꯒ ꯀꯩꯅꯣ ꯇꯧꯔꯗꯤꯅꯦ ꯆꯨꯊꯣꯛ ꯄꯣꯝꯃ ꯊꯝꯕꯁꯦ ꯆꯨꯊꯣꯛ ꯂꯥꯎꯊꯣꯛꯄꯅꯦꯕ ꯑꯗꯨꯝ ꯆꯥꯛ ꯀꯪꯅ ꯉꯧꯕꯗꯣ ꯍꯣꯏ ꯑꯗꯨꯝ ꯃꯪꯒꯟꯒꯨꯝꯕ ꯑꯗꯗꯒꯤ ꯁꯅꯥꯒꯨꯝꯝ ꯑ ꯉꯧꯕꯅ ꯄꯨꯡ ꯑ ꯉꯧꯕꯅ ꯑꯇꯣꯞꯄ ꯃꯅꯥ ꯃꯁꯤꯡ ꯍꯥꯞꯄ ꯀꯥꯟꯗꯩꯦꯛꯇ ꯄꯣꯊꯄ ꯇꯧꯕꯅꯦꯕ ꯃꯐꯝ ꯍꯥꯡꯗꯣꯛꯑ ꯉꯧꯕꯅꯤꯅ
ꯎꯝ
ꯍ ꯂꯗ
ꯅ ꯃ ꯅꯕꯒꯤꯅꯤ ꯑꯈꯣꯏꯅ ꯃ ꯊ ꯑ ꯑꯗꯨꯒ ꯂꯣꯏꯔꯝꯗꯥꯏꯗ ꯍꯥꯡꯗꯣꯛꯄ ꯂꯩꯔꯝꯗꯥꯗ ꯍꯥꯡꯗꯣꯛꯇ꯭ꯔꯒꯗꯤ ꯆꯣꯠ ꯆꯣꯠ ꯆꯣꯠ ꯂꯥꯎꯗꯣꯏꯅꯦꯕ
ꯑꯗꯨꯅꯦ ꯑꯩꯈꯃꯛ ꯃꯨꯟꯁꯨ ꯊꯨꯅ ꯃꯨꯜꯂꯦ ꯑꯗꯒꯤ ꯇꯧꯋꯦ ꯑꯗꯣ ꯄꯨꯡ ꯈꯣꯝꯕꯗꯣ ꯑꯗꯨꯝ ꯐꯖꯅ ꯂꯥꯎꯊꯣꯛꯑꯦꯕ ꯈꯥꯃꯦꯟꯒꯨꯝꯕ ꯁꯦꯛꯇ ꯌꯥꯗꯦꯕ
ꯉꯥꯎꯊꯣꯛꯄꯅꯦꯕ ꯑꯗꯣ ꯂꯣꯏꯔꯝꯗꯥꯏꯗ ꯍꯥꯡꯗꯣꯛꯑꯒ ꯑꯗꯨꯝ ꯉꯥꯎꯤꯌꯣꯕ ꯑꯗꯨꯀꯥꯟꯗ ꯃꯥꯏ ꯃꯅꯤꯡꯗ ꯂꯣꯏ ꯄꯥꯏꯊꯣꯛꯈ꯭ꯔꯅꯤꯗꯅ ꯑꯗꯩꯗꯤ ꯀꯟꯖꯜꯂꯛꯑꯅꯦꯕ ꯑꯗꯨꯅ ꯂꯣꯏꯔꯝꯗꯥꯏꯗ ꯍꯥꯡꯗꯣꯛꯅꯕꯗꯣ ꯍꯧꯕꯗꯒꯤꯩꯗꯤ ꯑꯩꯈꯣꯏ ꯑꯗꯨꯝ ꯈꯨꯝꯕ ꯉꯥꯎꯏ ꯀꯩꯅꯣ ꯊꯨꯅꯁꯨ ꯃꯨꯜꯂꯦ ꯃꯥꯏꯨꯁꯤꯌꯥꯄꯦ
ꯍꯡ ꯏꯟꯖꯥꯡꯁꯦ ꯀꯥꯎꯗꯅ ꯀꯩꯅꯣ ꯇꯧꯔꯝꯃꯦꯅ ꯆꯦꯡ ꯀꯔꯤꯝ ꯊꯥꯛꯑꯝꯗꯦ ꯅꯄꯥꯛꯄꯤꯈꯤꯇꯪꯗꯤ ꯊꯥꯛ ꯈꯗꯤꯦ ꯇꯤꯔꯧꯁꯨ ꯊꯥꯛꯇꯦ ꯑꯗꯨꯗꯒꯤ ꯄꯅꯝꯁꯨ ꯊꯥꯛꯇꯦ ꯁꯤꯡꯁꯨ ꯊꯥꯛꯇꯦ
ꯇꯤꯜꯍꯧ ꯃꯆꯦ ꯑꯃ ꯊꯥꯛꯎꯒꯗꯝ ꯑꯗꯨꯝ ꯊꯥꯛꯞꯄ ꯌꯥꯗ꯭ꯔꯣ ꯑꯗꯨ ꯇꯤꯜꯍꯧ ꯊꯥꯛꯇꯗꯕ ꯍꯤꯟꯖꯥꯡꯗꯨꯗꯤ ꯍꯤꯟꯖꯥꯡ ꯃꯥꯜꯂꯤ ꯃꯔꯣꯏ ꯑꯝꯇ
ꯀꯥꯎꯈ꯭ꯔꯕ ꯀꯨꯀꯔ ꯀꯈ꯭ꯔ ꯄ ꯑꯗꯨ ꯊꯨꯅ ꯃꯨꯟꯅꯕꯅꯦ ꯑꯗꯨꯗꯒꯤ
ꯑꯛ ꯈꯨꯗꯤꯡꯃꯛ ꯐꯕ ꯀꯥꯡ ꯁꯣꯏꯗꯕ ꯑꯣꯏꯔꯦ ꯑꯗꯩ ꯇꯤꯜꯍꯧꯁꯦ ꯃꯆꯦꯠ ꯑꯃꯨꯛ ꯊꯥꯛꯇꯕꯗꯤ ꯉꯥꯔꯤ ꯉꯥꯇꯥꯏꯒꯤ ꯑꯃꯨꯛ ꯊꯥꯛꯇꯕ
ꯉꯥꯔꯤ ꯊꯥꯏꯗ ꯉꯥꯔꯤ ꯑꯃ ꯍꯧꯖꯤꯛ ꯇꯣꯉꯥꯟꯕ ꯃꯀꯣꯛ ꯂꯩꯕꯣ ꯇ ꯃꯣ ꯇꯧ ꯊꯥꯏ
ꯑꯗꯨꯅꯤ ꯀꯥꯡꯁꯣꯏꯅꯤ ꯉꯥ ꯆꯥꯛꯀꯤ ꯃꯇꯦꯡ ꯌꯥꯝ ꯂꯧꯧꯕꯖꯥ ꯑꯅ ꯉꯥ ꯆꯥꯛ ꯌꯥꯎꯗ꯭ꯔꯗꯤ ꯍꯥꯎꯇꯦ ꯍꯥꯏꯕ
ꯃꯈꯜ ꯑꯃꯁꯗꯨ ꯐꯪꯕ꯭ꯔꯥ
ꯈꯪꯗꯦ ꯃꯃꯤꯡꯐꯧ ꯇꯥꯗ꯭ꯔꯤꯕ ꯑꯝꯇꯧꯗꯤ ꯅꯪꯗꯨꯗꯤ
ꯃꯣꯏꯔꯥꯡꯈꯥꯡ ꯉꯁꯥꯏ ꯆꯤꯡ ꯆꯠꯂꯨꯕꯅꯦ ꯋꯥꯛꯀꯤꯡ ꯆꯠꯂꯨꯄ ꯀꯥꯟꯗ ꯃꯣꯏꯔꯥꯡꯈꯪꯅ ꯃꯄꯥꯟꯗ ꯌꯥꯝ ꯂꯩꯔꯝꯕ ꯑꯗꯨ ꯐꯩꯌꯦ ꯆꯥꯕꯗ ꯈꯥꯔꯤ ꯈꯥꯔꯤ ꯇꯧꯔꯒꯀꯣ ꯑꯗꯨꯝ ꯍꯥꯎꯕ ꯑꯃ ꯊꯣꯛꯄꯅꯦꯕ ꯑꯗꯒꯤ
ꯑꯩꯕꯨ ꯍꯥꯏꯅꯅꯤꯅꯦ ꯂꯤꯜꯍꯥꯕꯗꯤ ꯇꯥ ꯂꯤꯜꯂꯥ ꯖ ꯀꯥꯏꯗ ꯐꯪꯗ
ꯁꯤꯟꯗꯤ ꯁꯤꯟꯕ ꯑꯗꯨꯒꯅꯦ ꯑꯩꯈꯣꯏꯒꯤ ꯑꯩꯅ ꯆꯠꯅꯍꯥꯟ ꯍꯥꯏꯕꯗ ꯍꯥꯔꯥ ꯃꯅꯥꯗꯧ ꯇꯧꯔꯒꯅꯦ ꯃꯔꯤ ꯆꯠ
ꯑꯣ ꯑꯣ ꯍꯒꯤ ꯃ ꯑꯗꯨꯝ ꯇꯧꯔꯒ ꯎꯝ
ꯎꯝ ꯑꯁꯤꯟꯕꯅꯤꯗ ꯀꯥꯂꯦꯟꯒꯤ ꯏꯟꯁꯥꯡꯅꯤꯗ
ꯎꯝ ꯑꯣ ꯅꯪ ꯍꯥꯏꯗꯣ ꯑꯩ ꯈꯪꯉꯤꯗ ꯀꯣꯉꯨꯒꯤꯅ ꯃꯥꯟꯕ ꯃꯔꯥ
ꯍꯣꯏ ꯍꯣꯏ ꯀꯣꯡꯍꯧ ꯌꯦꯟ ꯃꯔꯥ ꯃꯔꯥꯡꯗꯤ ꯂꯥꯡꯗꯦ ꯑꯗꯨꯝ ꯁꯪꯗ ꯀꯣꯍꯣꯟꯒꯤ ꯇꯥꯏꯞꯇ ꯇꯧꯔꯒꯅꯦ ꯁꯃꯥꯏꯅ ꯑꯗꯨꯃꯥꯏꯗꯤ ꯑꯣꯏꯗꯣꯏꯕ ꯑꯗꯨꯒ ꯈꯔ ꯃꯥꯅꯁ ꯃꯅꯥꯗꯣ ꯈꯔ ꯊꯣꯠꯂꯦꯕ ꯍꯥꯏꯗꯤ ꯀꯟꯕ ꯑꯣꯏꯗꯦꯕꯀꯣ ꯍꯥꯏꯗꯤ ꯃꯆꯩ ꯀꯩꯀꯩꯗꯁꯨ ꯈꯔ ꯊꯣꯠꯂꯦꯕ ꯁꯤꯟꯗꯤ ꯌꯥꯝ ꯁꯤꯟꯕ
ꯑꯗꯨꯗꯤ ꯀꯔꯝꯕꯅꯣ ꯈꯪꯗꯦ ꯑꯗꯩꯗ ꯑꯃꯨꯛ ꯀꯧꯉꯉꯩꯩ ꯇꯥꯏꯞꯇꯅꯦ ꯃꯅꯥ ꯊꯥ ꯊꯥ ꯊꯥ ꯂꯥꯎꯔꯒ ꯑꯃ ꯃꯔꯤ ꯆꯠꯄ ꯑꯃꯁꯨ ꯂꯩꯕꯅꯦ ꯃꯅꯥ ꯃꯁꯛ ꯌꯥꯝ ꯐꯖꯕ ꯑꯃ
ꯍꯣꯏ ꯍꯣꯏ ꯄꯦ ꯄꯦꯄꯦꯛ ꯂꯥꯛꯕꯗꯣ ꯎꯝ ꯎꯝ ꯂꯩꯕꯅꯤ ꯁꯨꯝ ꯑꯗꯨ
ꯑꯗꯨꯒꯤꯗꯨꯁꯨ ꯃꯤ ꯕꯣꯔꯥ ꯍꯧꯔ ꯆꯥꯟꯅꯩ ꯍꯌꯦ
ꯃꯃꯤꯡꯗꯤ ꯀꯥꯎꯈ꯭ꯔꯦ ꯑꯗꯨꯝ ꯆꯥꯏ ꯆꯦ
ꯑꯣ ꯣꯔ ꯍꯔ ꯆꯅꯤ ꯍꯥꯏꯦ ꯂꯤꯗꯨ ꯑꯥꯎ ꯀ ꯍꯥꯏ ꯏ ꯈꯟꯗ
ꯆꯤꯡꯗ ꯆꯠꯄ ꯀꯥꯟꯗ ꯆꯤꯒꯣꯡꯡꯂꯩꯗꯤ ꯌꯥꯝ ꯄꯥꯜꯍꯧꯋꯦ ꯆꯤꯒꯣꯡꯉꯩꯗꯤ ꯑꯩꯈꯣꯏꯗꯤ ꯏꯔꯣꯜꯂ ꯆꯥꯅꯩꯑꯕ ꯃꯤꯗꯤ ꯁꯤꯡꯖꯨ ꯆꯥꯅꯩꯗꯅ ꯑꯩꯈꯣꯏꯗꯤ ꯁꯤꯡꯖꯨ ꯍꯥꯏꯗꯤ ꯑꯗꯨꯝ ꯀꯩꯅꯣ ꯇꯧꯔꯒ ꯆꯥꯅꯩꯑꯕ ꯀꯥꯡꯉꯨꯒꯨꯝꯕꯗ ꯃꯔꯨ ꯑꯔꯤꯕꯗꯨꯅ ꯀꯥꯡꯉꯨ ꯍꯥꯞꯄ ꯆꯥꯅꯔꯦ ꯑꯗꯒꯤ ꯑꯅꯧꯕꯅ ꯑꯩꯈꯣꯏ ꯑꯗꯨꯝ ꯏꯔꯣꯜꯒ ꯆꯥꯅꯩꯑꯕ ꯏꯔꯣꯜꯂ ꯆꯥꯕꯗ ꯌꯥꯝ ꯍꯥꯎꯕꯅꯤ ꯃꯉꯝ ꯂꯩꯗꯕ꯭ꯔꯥꯕ
ꯗꯤ ꯑꯩꯈꯣꯏꯗꯤ ꯁꯤꯡꯖꯨ ꯁꯤꯡꯖꯨꯒꯨꯝꯕ ꯀꯩꯅꯣꯒꯨꯝꯕꯗ ꯎ ꯃꯪꯒꯟ ꯑꯄꯣꯞꯄꯒ ꯇꯧꯔꯒ ꯁꯤꯡꯖꯨꯒꯨꯝꯕ ꯆꯥꯅꯩ ꯑꯗꯗꯒꯤ ꯃꯣꯔꯄ ꯀꯣꯠꯂꯒ ꯆꯥꯅꯩ ꯑꯗꯩ ꯃꯔꯨ ꯑꯔꯤꯕꯗꯨꯅ ꯀꯩꯅꯣ ꯀꯥꯡꯈꯧꯒꯨꯝꯕ ꯅꯠꯇ꯭ꯔꯒ ꯄꯥꯛꯅꯝꯒꯨꯝꯕ ꯑꯗꯨꯃꯥꯏꯅ ꯇꯧꯔ ꯏꯔꯣꯝꯕꯗꯤ ꯑꯝꯇ ꯆꯥꯗꯦ
ꯅꯪ ꯉꯩꯅ ꯆꯔꯣꯏ ꯏꯔꯣꯟꯝꯕ ꯆꯥꯕ ꯍꯥꯎꯕꯅꯦ ꯃꯆꯨꯗꯨꯀꯣ ꯈꯔ ꯉꯥꯎꯊꯣꯔꯛꯀ ꯇꯧꯔꯒꯤ ꯃꯍꯤ ꯃꯆꯨꯗꯣ ꯃꯔꯣꯛ ꯃꯔ ꯊꯣꯛꯄꯅꯦꯕ
ꯑꯗꯨꯕꯨꯗꯤ ꯌꯣꯡꯆꯥꯛꯀꯤ ꯀꯩꯅꯣꯅꯤꯅ ꯅꯍꯥꯔꯤꯅ ꯑꯗꯨꯝ ꯆꯥꯕꯗꯨꯩ ꯇ ꯌꯥꯎꯔꯝꯃꯗꯣꯏꯅꯦ ꯏꯔꯣꯟꯝꯕ
ꯅꯨꯡꯁꯥꯒꯤ ꯇꯔꯥ ꯍꯥꯏꯔ ꯀꯥꯎꯏꯤ ꯈꯪꯗ ꯆꯥꯗ ꯀꯨꯏꯔꯦ ꯈꯪꯒ ꯈꯥꯖꯤꯡꯒ ꯇꯧꯔ ꯀꯡꯍꯧ ꯉꯧꯕꯗꯣ
ꯍꯥꯎꯕꯅ ꯑꯝꯅ ꯈꯪꯕ ꯎꯝ
ꯑꯗꯒꯤ ꯉꯁꯥꯏ ꯆꯤꯡ ꯆꯠꯄ ꯀꯥꯟꯗ ꯑꯃꯗꯤ ꯊꯦꯡꯅꯔꯑꯕꯀꯣ ꯑꯩꯈꯣꯏꯒꯤ ꯃꯟꯁꯪ ꯍꯥꯏꯕ ꯎꯈꯣꯡꯗꯣ ꯌꯥꯝꯗꯤ ꯄꯥꯜꯂꯝꯗꯕ ꯎꯝ ꯍꯨꯏꯈꯣꯡꯁꯨ ꯍꯥꯏꯅꯕꯅꯦ ꯑꯩꯈꯣꯏ ꯔꯣꯝꯗꯗꯤ ꯃꯥꯟꯁꯪ ꯍꯥꯏꯅꯩꯌꯦꯕꯀꯣ
ꯎꯝ
ꯁꯨ ꯌꯥꯝ ꯍꯥꯎꯕꯅꯦ ꯀꯥꯡꯁꯨꯨ ꯆꯥꯕ ꯏꯔꯣꯟꯕ ꯆꯥꯕ ꯃꯅꯨꯡꯗꯒ ꯌꯥꯝ ꯅꯨꯡꯁꯤꯔ ꯈꯪꯗꯦ ꯑꯃ ꯌꯥꯝ ꯍꯥꯎꯕ ꯑꯃ ꯑꯣꯏꯕꯗꯣ ꯑꯗꯨꯃꯥꯏ ꯑꯣꯏꯗꯤ ꯑꯣꯏꯕꯅꯦ
ꯑ ꯍꯣꯏ ꯑꯩ ꯑꯗꯨꯗꯨꯗꯤ ꯆꯥꯔꯦ ꯑꯩꯈꯣꯏꯒꯤ ꯄꯦꯔꯨꯛꯀꯤ ꯇꯥꯏꯞꯇ ꯑꯩꯈꯣꯏꯒꯤ ꯀꯃꯥꯏꯅ ꯍꯥꯏꯗꯣꯏꯅꯣ ꯈꯗꯦ ꯃꯇꯨ ꯄꯥ ꯃꯣꯏ ꯀꯩ ꯃꯣꯏ ꯇꯧꯕ ꯃꯥꯒꯤ ꯈꯔ ꯄꯥꯛꯄꯅꯦ ꯃꯥꯅ
ꯑꯥ ꯑꯗꯨꯒ ꯆꯤꯡ ꯀꯣꯝꯄꯦꯠ ꯍꯥꯏꯗꯅ ꯑꯃꯁꯁꯨ ꯂꯩꯌꯦꯕꯀꯣ ꯀꯣꯝꯄꯦꯇꯤ ꯀꯣꯝꯄꯦꯠ ꯃꯥꯟꯗꯣꯏꯕ ꯑꯗꯣ ꯌꯥꯝ ꯅꯦꯝꯃꯒ ꯑꯃ ꯂꯩ ꯑꯗꯨꯁꯨꯅꯦ ꯎ ꯍꯥꯎꯕꯅꯤ ꯆꯤꯡ ꯀꯨꯞꯄ ꯍꯧꯖꯤꯛꯀꯥꯟꯗꯤ ꯍꯥꯟꯅꯋꯥꯏꯗꯤ ꯄꯨꯂꯞ ꯄꯨꯂꯞ ꯌꯣꯜꯂꯝꯃꯦꯕ ꯍꯧꯖꯤꯛꯇꯤ ꯇꯣꯉꯥꯟ ꯇꯣꯡꯉꯥꯟ ꯌꯦꯜꯂꯦ ꯑꯩꯈꯣꯏ ꯑꯉꯥꯡ ꯑꯣꯏꯔꯤꯀꯥꯟꯗꯗꯤ ꯂꯨꯄꯥ ꯇꯔꯥꯒꯤꯅ ꯇꯔꯥ ꯐꯥꯕꯦ ꯑ ꯍꯥꯏꯗꯤ ꯀꯨꯏꯗ꯭ꯔꯤꯕ ꯋꯥꯏꯅꯦꯕꯁ ꯑꯃꯅꯤ ꯋꯥꯏꯅꯦꯕ ꯍꯧ ꯊꯔꯄꯥꯡꯈ ꯍꯅꯦ ꯇꯦ ꯇꯔꯥ ꯐꯥꯗ꯭ꯔꯦꯕ ꯍꯥꯏꯗꯤ ꯐꯧꯁꯨ ꯌꯥꯝ ꯍꯧꯗ꯭ꯔꯦ ꯅꯍꯥꯟꯋꯥꯖꯤ ꯄꯪꯉꯧꯗ ꯍꯧꯕꯅꯤ ꯆꯤꯡ ꯆꯠꯄ ꯆꯠ ꯑꯗꯨ ꯆꯤꯔꯛꯋꯆꯔ ꯑꯍ ꯍꯞꯨꯡꯉꯃꯕ ꯑꯗ ꯍꯧꯖꯤꯛꯀꯥꯟꯗꯤ ꯑꯃꯨꯛ ꯍꯧꯗ꯭ꯔꯕꯅꯤꯅ ꯌꯥꯝ ꯇꯥꯡꯉꯦ ꯆꯔꯥ ꯐꯥꯒꯦ ꯍꯥꯏꯔꯗꯤ ꯂꯨꯄꯥ ꯑꯗꯨꯝ ꯀꯩꯅꯣꯅꯤ ꯌꯥꯡꯈꯩ ꯌꯥꯡꯈꯩꯒꯤ ꯅꯠꯇꯦ ꯆꯔꯥ ꯐꯥꯗꯕ ꯍꯥꯟꯅꯗꯤ ꯌꯥꯝꯗ꯭ꯔꯦ ꯍꯥꯏꯔꯁꯨ ꯀꯨꯟꯒꯤ ꯇꯧꯕ ꯀꯥꯟꯗ ꯆꯔꯥ ꯐꯥꯕꯅꯤ ꯑ
ꯈꯪꯗꯦꯗ ꯑꯗꯨꯒꯨꯝꯕ ꯃꯅꯥ ꯃꯁꯤꯡꯗꯨꯁꯨ ꯁꯨꯡ ꯌꯦꯡꯁꯨ ꯌꯦꯡꯁꯤꯜꯂꯨꯗꯦ ꯑꯩꯈꯣꯏꯅꯁꯨ ꯑꯣꯖꯥ ꯆꯠꯄꯗꯕꯨꯗꯤ ꯌꯣꯟꯗꯗꯤ ꯌꯣꯜꯂꯝꯒꯅꯤꯗꯅꯀꯣ ꯑꯗꯨꯒꯨꯝꯕꯗꯗꯤ ꯁꯨꯡꯌꯦꯡ ꯌꯦꯡꯁꯤꯜꯂꯨꯗꯦ ꯍꯥꯏꯕ
ꯅꯣꯏꯅ ꯍꯣꯏ ꯅꯣꯏꯅ ꯁꯨꯝ ꯆꯥꯈꯤꯕ ꯄꯛꯆꯥꯥ ꯆꯥꯕꯅꯦꯕ ꯍ ꯆꯥꯕ ꯃꯤꯅꯗꯤ ꯑꯗꯨꯝ ꯌꯥꯝ ꯄꯥꯝꯅ ꯊꯤꯅ ꯆꯥꯔꯝꯗꯣꯏꯅꯦꯕ ꯍꯥꯏꯕꯗꯤ
ꯊꯤꯔꯝꯗꯣꯏꯅꯤ ꯀꯅꯥꯅꯣ ꯎꯝ ꯀꯅꯥꯒꯨꯝꯕ ꯑꯝꯗꯗꯤ ꯑꯗꯨꯝ ꯗꯔꯀꯥꯔ ꯂꯩꯕꯒꯤ ꯀꯠꯇꯤ ꯊꯤꯔꯝꯗꯣꯏꯅꯦꯕ ꯍꯤꯗꯥꯛ ꯂꯥꯡꯊꯛꯀꯤꯅꯤ ꯈꯪꯗꯦ ꯑꯃꯒꯤ ꯃꯅꯥ ꯃꯁꯤꯡꯁꯤꯃꯛꯇꯕꯨ ꯍꯤꯗꯥꯛ ꯂꯥꯡꯊꯛꯇ ꯑꯗꯨꯝ ꯑꯣꯏꯔꯝꯃꯤꯗꯅ ꯑꯩꯈꯣꯏꯃꯤꯇꯩ ꯀꯗꯌꯥ ꯏꯤꯔꯝꯗꯣꯏꯅꯤ ꯃꯣꯏꯗꯤ ꯑꯩꯈꯣꯏꯗꯤ ꯈꯪꯗꯕꯅꯤꯅ ꯁꯤꯕꯨ ꯅꯥꯄꯤꯁꯤꯕꯨ ꯌꯣꯜꯂꯦ ꯍꯥꯏꯗꯣꯏꯅꯦ
ꯀꯥꯡꯕꯨ ꯅꯥꯄꯤꯤꯐꯧ ꯆꯥꯅꯕ ꯃꯐꯝ ꯂꯩ ꯀꯥꯎꯕꯨꯒꯅ ꯐꯩꯁꯤ ꯀ ꯀꯥꯡꯁꯦ ꯆꯥꯕ ꯍꯥꯎꯋ ꯌꯥꯏ ꯃꯤꯅ
ꯍꯣꯏ ꯍꯣꯏ ꯑꯝꯇꯗꯤ ꯆꯥꯗ꯭ꯔꯦ
ꯑꯗꯨꯝ ꯆꯥꯈꯤꯗꯕꯒꯤ ꯎꯝ ꯀꯣꯄꯦꯕ ꯀꯦꯕꯗ ꯑꯗꯨꯝ ꯈꯜꯂꯤ ꯈꯜꯂꯤ ꯇꯧꯔꯒꯀꯣ ꯑꯗꯨꯝ ꯍꯣꯡꯗꯤ ꯍꯔꯝꯒꯅꯤ ꯆꯥꯛ ꯂꯣꯏꯔꯦ ꯑꯗꯨꯒ ꯄꯤꯔꯊꯣꯛꯑꯒ ꯆꯥꯛ ꯆꯥꯔꯒ ꯑꯩꯈꯣꯏꯅ ꯅꯣꯡꯁꯤꯦ ꯑꯃꯨꯛ ꯇꯣꯃꯉ ꯆꯥ ꯅꯨꯡꯁꯥꯏ ꯀꯞꯂꯥꯎꯅꯨꯡꯁꯥꯏ
ꯅꯨꯡꯁꯥꯏꯡ ꯀꯜ ꯁꯥꯏ
ꯑꯩꯈꯣꯏ ꯅꯣꯡꯃꯪ ꯆꯗ ꯉꯁꯥꯏ ꯁꯥꯔꯝꯕꯅꯦ ꯍꯧꯖꯤꯛ ꯑꯃꯨꯛ ꯅꯣꯡꯃꯪ ꯆ
ꯁꯥꯇꯤꯟꯅꯃ ꯍꯥꯞꯆꯜꯂꯨ ꯀꯣꯏꯅꯣ ꯈꯥꯎꯗ
ꯍꯣꯏ ꯑꯗꯨ ꯑꯩꯈꯣꯏ ꯑꯥꯡꯁꯨ ꯃꯥꯁꯨ ꯑꯦꯛꯖꯥꯝ ꯇꯅ ꯁꯥꯈꯤꯗꯣꯏꯅ ꯈꯟꯕꯒꯤꯅꯤ ꯃꯣꯏ ꯍꯧ
ꯑꯩꯈꯣꯏꯅ ꯁꯥꯇꯤꯟꯁꯦ ꯁꯥꯇꯤꯟꯁꯦ ꯄꯨꯈꯔ ꯄꯨꯔꯒ ꯑꯝꯇ ꯍꯜꯂꯛꯇꯦ ꯑꯗꯨꯅ ꯉꯍꯥꯟꯅ ꯁꯥꯇꯤꯟ ꯁꯥ ꯑꯃꯃꯨꯛ ꯂꯩꯔꯦ ꯑ ꯑꯃꯈꯛꯇꯪꯁꯤ ꯅꯨꯡꯉꯥꯏꯇꯦꯕ ꯍꯥꯟꯅ ꯁꯥꯇꯤꯟ ꯑꯍꯨꯝ ꯁꯨꯕꯗꯨꯕꯨ ꯀꯣꯟꯅꯗꯦ ꯁꯥꯇ꯭ꯔꯁꯤꯅ ꯑꯝꯇ ꯑꯃꯠꯇ ꯂꯩꯇ꯭ꯔꯦꯈ ꯇ ꯉꯥꯏꯔꯦ ꯑꯗꯨꯒꯣ ꯃꯆꯨꯁꯨ ꯉꯍꯥꯟ ꯇꯧꯕꯗ ꯇꯦꯛꯈ꯭ꯔꯦ
ꯍ ꯀ ꯍꯥꯏꯗꯅ ꯌꯥꯝ ꯇꯥꯡꯕꯅꯦ ꯂꯄꯥ ꯆꯥꯝꯃꯉꯥ ꯄꯕꯅꯦ
ꯇꯥꯡꯒꯤ ꯇꯥꯡ ꯁꯇ ꯇꯒꯤ
ꯅꯍꯥꯟꯋꯥꯏꯗ ꯆꯥꯝꯃ ꯆꯥꯅꯤꯅ ꯄꯔꯝꯅꯤꯗ ꯆꯥꯝꯃꯉꯥꯒ ꯍꯥꯏꯕꯗꯤ ꯑꯗꯨꯝ ꯈꯔ ꯍꯥꯏꯗꯤ ꯈꯔ ꯂꯦꯡꯕꯗꯣ ꯑꯣꯖꯅ ꯍꯣꯏ ꯄꯣꯄꯣꯛ ꯂꯥꯎꯕ ꯀꯩꯣ ꯇꯧꯕꯗꯤ ꯑꯗꯨꯝ ꯆꯍꯨꯝꯨꯝꯒ ꯄꯤꯔꯝꯒꯅꯦꯕ ꯑꯗꯣ ꯅ ꯂꯤꯡꯅ ꯀꯨꯏꯅ ꯁꯤꯖꯤꯟꯅꯕ ꯌꯥꯗꯕꯨꯗꯤ ꯋꯥ ꯆꯉꯥꯞꯄꯤꯤꯕ
ꯑꯦ ꯑꯁ ꯆꯟꯗ ꯃꯥꯔꯀꯦꯠꯇ ꯀꯁꯨꯦ ꯈꯨꯇꯥꯛꯉꯅꯤ ꯁꯥꯇꯤꯟꯗꯣ ꯃꯣꯏꯅ ꯈꯔ ꯍꯣꯡꯉꯝꯒꯗ꯭ꯔꯅ ꯇꯧꯔꯦ ꯑꯗꯨꯒ ꯆꯥꯇ꯭ꯔꯦꯠ ꯆꯅꯤꯄꯥꯟꯅꯤ ꯀꯥꯏꯅ ꯇꯧꯔꯛꯏ
ꯍꯧꯖꯤꯛ ꯆꯞ ꯃꯥꯟꯅꯩꯗ ꯃꯣꯏꯅꯤꯅ ꯁꯇꯧꯁꯤ ꯇꯥꯡꯁꯤꯜꯂꯕꯅꯤꯅ ꯄꯣꯠ ꯆꯩ ꯌꯣꯟꯕ ꯀꯥꯟꯗꯗꯤ
ꯇꯥꯡꯉ ꯇꯥꯡꯉꯤ ꯀ꯭ꯋꯥꯂꯤꯇꯤ ꯂꯩꯕꯁꯤꯗ
ꯍꯣꯏ
ꯆꯠꯂꯤ ꯆꯠꯂꯤ ꯎꯝ ꯆꯠꯂꯤ ꯅꯣꯡ ꯄꯥꯝꯕꯒꯨꯝꯕ ꯕꯟꯒꯨꯝꯕꯗ ꯆꯠꯄ ꯀꯋꯥꯔ
ꯎꯝ ꯂꯥꯏꯟꯗ ꯆꯠꯂꯤꯔꯣ ꯅꯠꯇ꯭ꯔ ꯒꯥꯔꯤꯗ ꯆꯠꯂꯨꯏꯔꯣ ꯊꯤꯜꯂꯨꯏꯔꯣ
ꯂꯥꯏꯟꯗ ꯑꯗꯨꯝ ꯆꯠꯄꯁꯨ ꯌꯥꯎꯋꯤ ꯊꯤꯟꯕꯁꯨ ꯌꯥꯎꯋꯤ ꯑꯗꯨꯝ ꯈꯪꯗꯦ ꯅꯣꯡꯃ ꯅꯣꯡꯃꯒꯤ ꯇꯝꯕ ꯍꯥꯏꯗꯨꯅ
ꯎꯝ ꯍꯣꯏ ꯍꯣꯏ ꯆꯥꯛ ꯏꯁꯤꯡꯗꯤ ꯊꯣꯡꯒꯤꯔꯣꯏꯗ꯭ꯔꯣ ꯀꯃꯥꯏ ꯇꯧꯕꯅꯣ
ꯉꯥꯛꯇꯪ ꯂꯩꯒꯦ ꯀꯅꯥꯝꯁꯨ ꯆꯥꯕꯤꯔꯣꯏꯗꯕꯗ ꯈ꯭ꯋꯥꯡꯁꯤ ꯌꯥꯝ ꯅꯥꯏꯅ ꯉꯥꯛꯇꯪ ꯍꯤꯞꯈꯤꯒꯦ ꯇꯧꯕꯗꯨꯛ
ꯑꯣ ꯐꯔꯦ ꯐꯔꯦ ꯑꯩ ꯊꯝꯒꯥꯒꯦꯀꯣ